ꯍꯜꯂꯣ꯫
ꯇꯥꯏꯀꯣ꯫
ꯎꯝ ꯀꯩꯗꯧꯔꯝꯃꯤꯅꯣ꯫
ꯑꯣ꯫
ꯊꯥ ꯇꯔꯨꯛ ꯇꯔꯦꯠꯃꯨꯛ ꯍꯥꯏꯖꯜꯂꯛꯑꯦ
ꯑꯩꯖꯨ ꯑꯦꯛꯁꯔꯁꯥꯏꯁꯁꯦ ꯇꯧꯒꯦ ꯇꯧꯒꯦ ꯇꯧꯔꯒ ꯑꯗꯨꯝ ꯇꯧꯗꯅ ꯁꯨꯝ ꯁꯨꯝ ꯁꯨꯝ ꯄꯥꯡꯈꯣꯛ ꯆꯥꯃꯤꯉꯩꯗ ꯇꯧꯔꯒꯦꯅ ꯁꯦꯔꯤꯌꯁ ꯑꯣꯏꯅ ꯈꯟꯕ ꯃꯇꯥꯡꯗ ꯊꯕꯛ ꯑꯃꯨꯛ ꯆꯤꯟꯖꯟꯂꯛꯄ꯫
ꯑꯗꯨꯅꯦ ꯑꯩꯗꯤ ꯆꯤꯜꯂꯁꯨ ꯇꯧꯔꯅꯤ ꯍꯟꯗꯛꯇꯤ ꯑꯩ ꯈꯔ ꯍꯥꯏꯕꯗꯤ ꯏꯁꯥꯁꯦ ꯌꯥꯗ꯭ꯔꯦꯕ ꯀꯩꯅꯣꯝ ꯇꯧꯔꯦꯕ ꯀꯪꯉꯒꯅꯗꯤ ꯀꯏꯝ ꯇꯞ ꯇꯥꯟꯒꯩ ꯀꯪꯖꯟꯕ ꯇꯧ ꯂꯩꯔꯦꯕ ꯃꯃꯥꯡ ꯊꯥ ꯑꯃꯅꯤꯗ ꯈꯠꯇꯪ ꯑꯩꯗꯨ ꯋꯥꯁꯨ ꯋꯥꯔꯦ ꯑꯗꯨꯒ ꯑꯇꯩ ꯊꯥꯁꯤꯡꯗꯨꯅ ꯑꯃꯨꯛ ꯏꯪꯕꯣ ꯀꯩꯩꯕꯣ ꯇꯧꯗꯅ ꯑꯗꯨꯝ ꯇꯧꯍꯧꯗ ꯇꯧꯍꯧꯗ ꯇꯧꯍꯧꯗ
ꯎꯝ꯫
ꯇꯦꯕ ꯑꯦꯛꯁꯔꯁꯥꯏꯁ ꯇꯧꯗꯕꯁꯦ ꯐꯣꯛꯀꯁꯦ ꯑꯗꯨꯝ ꯂꯨꯝꯃꯒꯀꯣ
ꯎꯝ
ꯀꯩꯅꯣꯝꯇꯧ ꯇꯧꯕꯗꯣ ꯑꯗꯨ ꯇꯧꯋꯦ ꯆꯥꯅꯤꯡ ꯊꯛꯅꯤꯡꯕ ꯏꯐꯥꯎꯐꯥꯎꯗꯕꯗꯣ ꯁꯥꯒꯠꯂꯛꯑꯕꯅꯤꯅ ꯈꯔ ꯈꯔ ꯇꯧꯕꯗꯤ ꯌꯥꯏ
ꯑꯩꯁꯨ ꯇꯧꯒꯦ ꯈꯜꯂꯒ ꯍꯟꯇꯒ ꯁ꯭ꯀꯨꯜ ꯄꯨꯁꯟꯕ ꯂꯩꯦ
ꯆꯠꯂꯣ ꯉꯟꯇꯥꯅ ꯆꯠꯄꯅꯤ ꯈꯪꯗꯦ ꯅꯨꯡꯗꯥꯡ ꯆꯠꯄꯅꯤ ꯈꯪꯗꯦ ꯃꯇꯧ
ꯑꯗꯣ ꯋꯥꯋꯀꯤꯡ ꯆꯥꯖꯄꯟꯗꯤ ꯍꯦꯟꯅ ꯀꯥꯟꯅꯩꯌꯦ ꯑ ꯌꯥꯝ ꯇꯧꯕꯗꯤ ꯑꯗꯣ ꯌꯥꯝ ꯑꯦꯛꯁꯔꯁꯥꯏꯁꯇꯗꯩ ꯈꯣꯡ ꯆꯣꯡꯕꯗꯕꯗ ꯀꯩꯝꯛ ꯀꯥꯟꯅꯒꯁꯨ ꯌꯥꯝ ꯀꯥꯟꯅꯔꯣꯏ
ꯑꯗꯨꯅꯦ ꯍꯥꯏꯁꯦ ꯑꯗꯣ ꯑꯦꯛꯁꯔꯁꯥꯏꯁꯤꯅ ꯏꯁꯥꯅ
ꯑꯣ ꯑꯗꯨꯣ ꯆꯨꯝꯃꯦ ꯅꯣꯏꯗꯤ ꯋꯦꯠ ꯅꯣꯏꯗꯤ ꯋꯦꯠ ꯍꯦꯟꯒꯠꯍꯟꯕ ꯍꯟꯊꯍꯟꯕ ꯅꯠꯇꯕꯅꯤ
ꯎꯝ ꯍꯣꯏ ꯍꯥꯏꯗꯤ ꯍꯛꯆꯥꯡꯗꯣ ꯑꯩꯈꯣꯏ ꯇꯧꯔꯤꯁꯤꯅ ꯊꯦꯛꯄ ꯅꯧꯕ ꯇꯧꯔꯒ ꯑꯩꯈꯣꯏꯒꯤ ꯑꯗꯨꯝ ꯕꯣꯗꯤꯗꯣ ꯁꯦꯝꯖꯕꯒꯤ ꯑꯦꯛꯁꯔꯁꯥꯏꯁꯀꯨ ꯇꯧꯅꯦꯕ
ꯎꯝ ꯎꯝ
ꯕ꯭ꯔꯪ ꯕ꯭ꯔꯪ ꯕ꯭ꯔꯪ ꯆꯣꯡꯗꯅ ꯋꯦꯠꯇꯨꯗ ꯑꯃ ꯑꯃ ꯇꯥꯍꯟꯒꯦ ꯍꯥꯏꯕꯒꯤ ꯑꯦꯛꯁꯔꯁꯥꯏꯁꯀꯨ ꯇꯧꯅ ꯗꯦꯕ ꯑꯗꯨ ꯑꯗꯨ ꯏꯅꯦꯗ ꯍꯥꯟꯅꯗꯤ ꯌꯥꯝ ꯆꯣꯡꯉꯝꯃꯤꯅꯦꯍ ꯑꯩ ꯋꯤꯟꯇꯔ ꯑꯗꯨꯗꯥꯏꯗ ꯑꯁ ꯀꯥꯏꯗꯒꯤ ꯑꯗꯨꯗꯩ ꯍꯨꯃꯥꯡ ꯉꯥꯛ ꯇꯥꯔꯒꯀꯣ ꯑꯁ ꯂꯣꯏꯒꯦ ꯇꯧꯋꯦ ꯌꯥꯝ ꯆꯣꯡꯉꯝꯃꯦ ꯑꯗꯣ ꯅꯨꯡꯁꯨ ꯌꯥꯝ ꯅꯨꯡꯉꯥꯏ ꯑꯗꯣ ꯑꯗꯨꯃꯥꯏꯅ ꯍꯨꯃꯥꯡ ꯌꯥꯝ ꯇꯥꯇꯥꯥꯔꯗꯤ ꯆꯥꯕꯁꯦ ꯆꯥ ꯃꯖꯦ ꯈꯔ ꯎ ꯄꯤꯁꯟꯕ ꯗꯔꯀꯥꯔ ꯑꯣꯏꯌꯦꯕꯀꯣ
ꯆꯥꯕꯁꯦ ꯃꯌꯥꯝ ꯃꯌꯥꯝ ꯄꯛꯆꯥꯗ ꯆꯥꯕ ꯅꯠꯇꯕ ꯄ꯭ꯔꯣꯇꯤꯟ ꯑꯣꯏꯅ ꯄꯤꯕꯤꯕ ꯍꯥꯏ ꯇꯥꯔꯦ
ꯍꯣꯏ ꯍꯣꯏ ꯑꯗꯨꯅꯦ ꯍꯧꯖꯤꯛ ꯆꯥꯛꯗꯤꯤ ꯌꯥꯝ ꯆꯥꯕ ꯎꯝ ꯆꯥꯛꯇ ꯌꯥꯝ ꯆꯥꯕ ꯀꯥꯟꯅꯗꯦꯅ ꯍꯥꯏꯌꯦ ꯗꯣꯛꯇ
ꯍꯣꯏ ꯍꯣꯏ ꯀꯥꯔꯕꯣꯍꯥꯏꯗ꯭ꯔꯦꯠꯀꯤ ꯁꯔꯨꯛꯁ ꯌꯥꯝ ꯌꯥꯎꯕꯅꯅ
ꯎꯝ ꯀꯥꯔꯕꯣꯍꯥꯏꯗ꯭ꯔꯦꯠꯁꯤꯗꯤ ꯑꯩꯈꯣꯏꯅ ꯀꯩꯅꯣ ꯆꯥꯔ ꯐꯪꯉꯤꯗꯅ ꯑꯗꯒꯤ ꯀꯣꯔꯟꯒꯨꯝꯕ ꯆꯥꯕꯗꯣ ꯑꯗꯨꯩꯁꯨ ꯑꯗꯨꯝ ꯐꯪꯉꯤꯗꯅ ꯍꯥꯏꯗꯤ ꯃꯥꯗꯤ ꯑꯇꯣꯞꯄ ꯃꯐꯝꯗ ꯐꯪꯕꯁꯨ ꯌꯥꯏꯑꯕ ꯇꯧꯕꯇꯕꯨ ꯆꯥꯐꯝ ꯊꯣꯛꯄ ꯈꯤꯇꯪ ꯑꯩꯈꯣꯏꯅ ꯆꯥꯛ ꯆꯥꯔꯤꯁꯤꯗꯤ ꯑꯉꯥꯡ ꯑꯣꯏꯔꯤꯉꯒꯤ ꯑꯩꯈꯣꯏꯒꯤ ꯑꯩꯈꯣꯏ ꯆꯠꯅꯕꯤ ꯑꯣꯏꯅꯀꯣ ꯂꯩꯈ꯭ꯔꯕꯅꯤꯅ ꯆꯥꯛꯇꯣ ꯆꯥꯔ ꯆꯥꯔ ꯂꯥꯛꯈꯤꯕꯅꯤꯅ ꯑꯗꯨꯝ ꯆꯥꯛꯁꯦ ꯆꯥꯔꯒ ꯄꯨꯛ ꯊꯟꯕꯣꯏ ꯅꯤꯡꯕꯗꯣ ꯋꯥꯈꯟꯗ ꯅꯨꯡꯉꯥꯏꯕꯗꯣ ꯆꯥꯛ ꯆꯥꯗꯅ ꯆꯠꯄꯁꯦ ꯏꯁꯥꯁꯦ ꯅꯨꯃꯤꯠꯇꯨꯃ ꯏꯍꯥꯡ ꯍꯥꯡꯕꯩ ꯇꯥꯏꯞ ꯇꯧꯗ꯭ꯔꯣꯅꯦ ꯐꯖꯅ ꯍꯦꯚ ꯕ꯭ꯔꯦꯛꯐꯥꯁ ꯇꯧꯔꯒꯁꯨ ꯀꯩ ꯍꯥꯏꯗꯣꯏꯅꯣ ꯀꯩꯅꯣ ꯃꯁꯦꯝ ꯀꯔꯤ ꯀꯔꯥ ꯂꯐꯣꯏ ꯅꯨꯡꯐꯣꯏ ꯑꯗꯒꯤ ꯀꯩ ꯀꯩ ꯃꯌꯥꯝ ꯆꯥꯁꯤꯜꯂꯁꯨꯀꯣ ꯏꯁꯥꯁꯦ ꯑꯃ ꯆꯥꯛ ꯍꯥꯏꯕꯗꯨꯃ ꯑꯗꯨꯝ ꯌꯥꯎꯗ꯭ꯔꯤꯉꯩ ꯌꯥꯗꯕꯒꯤ ꯇꯥꯏꯞ ꯑꯃ ꯑꯩꯈꯣꯏ ꯃꯩꯇꯩꯒꯤ ꯍꯥꯏ ꯔꯅꯤ ꯑꯗꯨꯝ ꯇꯧꯋꯦꯕ ꯁꯤ ꯄꯣꯠꯁꯦ
ꯑꯗꯣ ꯑꯩꯁꯨ ꯉꯁꯤꯗꯩꯗꯤ ꯀꯩꯅꯣꯗꯣ ꯑꯀꯩꯕ ꯍꯥꯏꯔꯣ ꯍꯥꯏꯔꯛ
ꯂꯩꯌꯦ ꯑꯗꯨꯅꯤꯗ
ꯑꯗꯨ ꯑꯩꯁꯨꯅꯦ ꯆꯥꯛ ꯈꯤꯇꯪ ꯆꯥꯕꯅ ꯌꯥꯔꯔꯣꯏ ꯍꯛꯆꯥꯡꯁꯦꯅ ꯌꯦꯔꯨꯝ ꯄ꯭ꯂꯦꯠ ꯑꯃ ꯂꯩ ꯦ ꯑ ꯌꯦꯔꯨꯝ ꯄ꯭ꯂꯦꯠꯇꯣ ꯊꯦꯡꯕꯩꯗꯤ ꯑꯩꯒꯤ ꯕꯣꯗꯤꯁꯤꯒ ꯆꯥꯟꯅꯕ ꯍꯥꯏꯇꯥꯔꯦ ꯌꯦꯔꯨꯝ ꯃꯔꯤ ꯃꯉꯥꯗꯤ ꯆꯥꯒꯗꯕꯅꯤ ꯑꯩꯁꯦ ꯑꯩꯗꯣ ꯌꯦꯔꯨꯝ ꯑꯅꯤ ꯉꯁꯤꯗꯒꯤꯩꯗꯤ ꯌꯦꯔꯨꯝ ꯑꯅꯤ ꯆꯥꯕ ꯍꯧꯋꯤ ꯆꯥꯛꯇꯨꯒ ꯌꯦꯔꯨꯝ ꯑꯅꯤꯗꯨꯒ ꯇꯧꯔꯒ ꯆꯥꯛꯇꯣ ꯈꯔ ꯍꯟꯊꯔꯁꯨ ꯀꯣ
ꯍꯣꯏ ꯌꯦꯔꯨꯝ ꯑꯅꯤ ꯑꯅꯤꯗꯤ ꯆꯥꯕꯤꯕ ꯑꯗꯣ ꯑꯩꯁꯦ ꯌꯦꯔꯨꯝꯁꯦ ꯈꯪꯗꯦꯅꯦ ꯌꯦꯔꯨꯝꯁꯦ ꯑꯩꯁꯨ ꯗꯣꯛꯇꯔꯅ ꯌꯦꯔꯨꯝꯗꯤ ꯆꯥꯎ ꯍꯥꯏꯕꯅꯦ ꯑꯗꯣ ꯑꯩꯒꯤ ꯆꯥꯕꯁꯦ ꯑꯦꯂꯔꯖꯤ ꯇꯧꯕꯁꯤꯗ ꯀꯤꯕ ꯑꯗꯣ
ꯑꯦꯂꯔꯖꯤ ꯍꯦ ꯇꯧꯔꯗꯤ ꯆꯥꯕꯤꯔꯨꯅꯨ ꯆꯥꯔꯨ ꯆꯥꯔꯨꯅꯨ ꯑꯗꯨ ꯇ ꯇ ꯆꯥꯕ ꯀꯥꯟꯅꯗꯦ ꯗꯣꯛꯇꯔꯅ ꯆꯥꯕ ꯀꯥꯟꯅꯩ ꯍꯥꯏꯔꯁꯨ ꯑꯦꯂꯔꯖꯤ ꯇꯧꯔꯔꯤ ꯂꯄꯥ ꯂꯩꯇꯦ ꯍꯦꯟꯗꯨꯨꯅ ꯆꯥꯗꯕꯅ ꯐꯩ
ꯑꯩꯁꯦ ꯑꯌꯨꯛ ꯑꯩꯅ ꯄꯥꯝꯕꯁꯤꯅ ꯑꯌꯨꯛ ꯀꯨꯝꯕꯁꯦ ꯌꯦꯔꯨꯝ ꯑꯃ ꯆꯥꯕ ꯑꯣꯔꯁꯀ ꯍꯥꯏꯗꯤ ꯑꯣꯠꯁꯀ ꯌꯣꯒꯠꯀ ꯈꯤꯇꯪ ꯑꯃ ꯆꯥꯕ ꯗꯣꯟ ꯑꯀꯟꯗꯁꯤ ꯁꯦꯝꯒꯨꯝꯕ ꯈꯈꯤꯇꯪ ꯃꯆꯦꯠ ꯑꯃ ꯆꯥꯕ ꯁꯨꯃꯥꯏꯅ ꯆꯥꯕꯕꯁꯤꯦ ꯄꯥꯝꯃꯦꯕ ꯑꯗꯨꯒ ꯆꯝꯐꯨꯠ ꯕꯤꯠꯔꯨꯠ ꯀꯩꯀꯥ ꯐꯨꯠꯄ ꯑꯗꯣ ꯍꯥꯟꯅꯗꯤ ꯑꯩꯁꯦ ꯕꯤꯁꯤ ꯖꯨꯁꯇ ꯊꯛꯑꯝꯃꯦ
ꯀꯪꯗꯦ ꯑꯩꯗꯤ ꯑꯦ ꯄꯤ ꯁꯤ ꯆꯨꯁꯀꯅ
ꯕꯤꯠꯔꯨꯠꯅꯦ ꯑꯦꯄꯜꯅꯦ ꯑꯗꯒꯤ ꯀꯩꯅꯣꯅꯦ
ꯀꯣꯄꯝꯕꯔ ꯑ
ꯑ ꯑꯗꯨ ꯑ ꯑꯗ ꯑꯍꯨꯝꯁꯦ ꯊꯛꯄꯁꯦ ꯏꯁꯀꯤꯟꯁꯨ ꯌꯥꯝ ꯐ ꯀꯩꯅꯣ ꯑꯣꯏꯕ ꯀꯨꯆꯨ ꯁꯦꯡꯗꯣꯛꯄꯗꯣ
ꯀꯩꯗꯧꯋꯦꯕ
ꯏꯁꯇꯤꯟꯗ ꯀꯨꯆꯨ ꯁꯦꯡꯗꯣꯛꯄꯗꯣ ꯑꯩꯈꯣꯏꯒꯤ ꯒ꯭ꯂꯣ ꯑꯣꯏꯊꯣꯛꯄꯗꯣ ꯑꯗꯨ ꯇꯧꯕꯅꯦꯕ ꯑꯗꯨ ꯂꯤꯚꯔ ꯄ꯭ꯔꯣꯕ꯭ꯂꯦꯝ ꯂꯩꯇꯥꯔꯒꯗꯤ ꯑꯩꯈꯣꯏꯒꯤ ꯀꯩꯅꯣꯁꯦ ꯆꯝꯄ꯭ꯔꯥ ꯈꯛꯇꯪ ꯍꯥꯞꯄꯤꯌꯨ ꯍꯥꯏꯌꯦꯕꯀꯣ
ꯑꯥ
ꯑꯗꯣ ꯑꯩꯈꯣꯏ ꯆꯥꯎ ꯑ ꯆꯥꯎ ꯁꯣꯛꯄ ꯀꯥꯡꯕꯨꯗꯅ ꯑꯃꯨꯛ ꯀꯩꯅꯣꯗ ꯆꯝꯄ꯭ꯔꯥ ꯍꯥꯞꯄꯤꯒꯅ ꯍꯥꯏꯕ
ꯎ ꯑꯗ ꯃꯤ ꯕꯤꯠꯔꯨꯠꯁꯦ ꯆꯥꯕꯗ ꯑꯩꯈꯣꯏꯒꯤ ꯀꯩꯅꯣ ꯍꯤꯡꯅ ꯆꯥꯕꯗꯣ
ꯎꯝ ꯃꯅꯝ ꯅꯝꯕꯗꯣ
ꯑꯩꯗꯤ ꯍꯥꯎꯋꯦ ꯑꯥ ꯑꯗꯨ ꯍꯥꯎꯋꯦ
ꯎꯝ ꯍꯥꯏꯗꯤ ꯑꯩꯈꯣꯏꯗꯤ ꯍꯩꯅꯔꯦꯕꯀꯣ ꯑꯩꯗꯤ ꯍꯥꯏꯗꯤ ꯍꯥꯉ ꯑ ꯈꯤꯇꯪ ꯑꯉꯥꯡ ꯑꯣꯏꯔꯤꯀꯥꯟꯗꯗꯤ ꯍꯩꯅꯗꯦꯕ ꯀꯌꯥ ꯃꯅꯝ ꯑꯩꯈꯣꯏꯒꯤ ꯂꯩꯅꯤꯡꯟ ꯃꯅꯝ ꯑꯣꯏ ꯀꯔꯤꯣ ꯂꯩꯕꯥꯛꯀꯤ ꯃꯅꯝ ꯑꯣꯏ ꯀꯔꯤꯣ ꯅꯝꯃꯤ ꯃꯅꯨꯡꯗꯒꯤ ꯍꯣꯏ ꯑꯗꯨꯗ ꯀ ꯅ ꯈꯔ ꯐꯩꯗꯅꯀꯣ ꯑꯗꯗ ꯑꯩ ꯗꯤ ꯑꯃꯨꯛ ꯁꯤꯁꯦ ꯀꯩꯅꯣꯗꯣ ꯂꯨꯁꯄꯔꯥꯅꯤ ꯗꯥꯏꯇꯁꯤꯌꯥꯟ
ꯎꯝ
ꯅꯝꯊꯤꯕꯗꯣ ꯆꯨꯝꯅ ꯆꯥꯔꯒꯗꯤ ꯅꯨꯡꯉꯥꯏꯇꯦ ꯑꯗꯨꯗꯨꯅ ꯍꯥꯏꯔꯤꯕ ꯐ꯭ꯔꯨꯏꯠꯇꯨꯒ ꯍꯥꯏꯗꯤ ꯑꯇꯣꯞꯄ ꯑꯦꯄꯜ ꯀꯩꯀꯥꯗꯨꯒ ꯃꯤꯛꯁ ꯇꯧꯁꯟꯈ꯭ꯔꯒꯀꯣ ꯒ꯭ꯔꯥꯏꯟ ꯇꯧꯔꯒ ꯃꯍꯤꯗꯣ ꯊꯛꯈꯤꯕꯗꯨꯅ ꯌꯥꯝ ꯅꯨꯡꯉꯥꯏꯕ ꯍꯦꯜꯂꯦꯕ ꯆꯥꯗꯥ ꯑꯗꯒꯤ ꯑꯗꯨ ꯊꯛꯄꯗꯒꯤ ꯑꯩꯈꯣꯏ ꯈꯣꯡ ꯍꯥꯝꯕꯒꯤ ꯄ꯭ꯔꯣꯕ꯭ꯂꯦꯝ ꯑꯣꯏꯔꯝꯕ ꯆꯨꯝꯕ ꯀꯩꯀꯥꯁꯤꯁꯨ ꯐꯈꯤꯕꯀꯣ
ꯎꯝ ꯎꯝ
ꯍꯥꯏ ꯇꯔꯦꯅꯦ ꯐꯖꯅ ꯀꯩꯅꯣ ꯑꯣꯏꯕꯗꯣ ꯑꯗꯨ ꯇꯧꯕꯅꯦ ꯑꯗ ꯏꯚꯟ ꯑꯩꯒꯤ ꯑꯉꯥꯡ ꯑꯩꯈꯣꯏꯆꯦ ꯃꯆꯥ ꯑꯃ ꯍꯥꯏꯇꯥꯔꯦꯅꯦ ꯃꯥꯁꯦ ꯄꯤꯛꯇ꯭ꯔꯨ ꯄꯤꯛꯄ ꯆꯍꯤ ꯑꯅꯤꯗ ꯉꯥꯏꯕꯗꯣ ꯃꯥꯁꯨ ꯄꯤꯛꯊꯛꯑꯦꯕ ꯑꯩꯅ ꯕꯤꯠꯔꯨꯠ ꯀꯩꯀꯥ ꯍꯧꯖꯤꯛꯀꯤ ꯃꯍꯤꯗꯣ ꯃꯥ ꯌꯥꯝ ꯄꯥꯝꯅ ꯊꯛꯑꯦ ꯑꯗꯣ ꯃꯥꯁꯦ ꯏ ꯋꯥꯠꯄ ꯀꯥꯡꯕꯨꯁꯦ ꯑꯉꯥꯡꯗ ꯑꯍꯟꯗ ꯑꯣꯏꯔꯔꯣ ꯕꯤꯠꯔꯨꯠꯁꯦ ꯌꯥꯝ ꯐꯖꯅ ꯁꯤꯖꯤꯟꯅꯕꯤꯌꯣ ꯍꯥꯏꯌꯦꯕ ꯑꯗꯣ ꯃꯥ ꯄꯤꯊꯛꯄ ꯀꯥꯟꯗ ꯃꯥ ꯍꯦꯃꯣꯒ꯭ꯂꯣꯕꯤꯟꯗꯣ ꯌꯥꯝ ꯅꯦꯝꯕꯅꯦꯕ ꯑꯉꯥꯡꯁꯦ ꯑꯗꯣ ꯍꯟꯗꯛ ꯑꯩꯅ ꯑꯩꯒ ꯊꯛꯄ ꯈꯨꯠꯅꯤꯡꯗ ꯑꯗꯨꯝ ꯌꯥꯎꯍꯟꯕꯗꯒꯤꯀꯣ ꯍꯦꯃꯣꯒ꯭ꯂꯣꯕꯤꯟꯁꯦ ꯅꯣꯔꯃꯦꯜ ꯑꯣꯏ ꯂꯩꯔꯝꯃꯦꯕ
ꯑꯣ
ꯈꯪꯉꯕ ꯍꯥꯏꯗꯤ ꯆꯥꯡꯁ ꯌꯥꯝ ꯅꯦꯝꯅ ꯂꯩꯔꯝꯕꯗꯣ ꯑꯉꯥꯡꯒꯤ ꯃꯥꯒꯤ ꯆꯥꯡꯗꯣ ꯑꯩꯅ ꯈꯤꯇꯪ ꯊꯛꯄꯗꯨꯅ ꯃꯥꯒꯤ ꯀꯞ ꯃꯆꯥ ꯑꯃ ꯍꯥꯏꯇꯥꯔꯦꯅꯦꯀꯣ ꯍꯩꯔ ꯍꯩꯔꯠ ꯑꯗꯨꯝ ꯄꯤꯊꯛ ꯃꯥ ꯌꯥꯝ ꯄꯥꯝꯅ ꯊꯛꯑꯦ ꯑꯗꯣ ꯍꯟꯗꯛꯇꯤ ꯑꯃꯨꯛ ꯃꯃꯥꯡ ꯊꯥꯗꯒꯤ ꯑꯩꯁꯦ ꯑꯗꯨꯒꯤ ꯁꯦꯝꯕ ꯁꯥꯕꯗꯣ ꯁꯨꯡꯉꯝ ꯉꯝꯈꯤꯗ꯭ꯔꯦꯕ ꯑꯃꯨꯛ ꯇꯣꯛꯊꯣꯛꯑꯦꯕ
ꯑꯗ ꯑꯗꯨ ꯑꯗꯨ ꯑꯗꯨ ꯖꯟ ꯖꯟ ꯖꯟ ꯖꯟꯕꯨꯗꯤ ꯌꯥꯝ ꯑꯣꯏꯌꯦ ꯑꯗꯣ ꯍꯛꯆꯤꯠ ꯐꯕꯦ ꯍꯥꯏꯇꯥꯥꯔꯗꯤ ꯀꯥꯟꯅꯅꯕꯦ ꯍꯥꯏꯇꯥꯥꯔꯒꯗꯤ ꯃꯗꯨ ꯑꯗꯨꯝ ꯇꯧꯕꯗ ꯃꯊꯧ
ꯑꯩꯒꯤꯗꯣ ꯑꯗꯣ ꯍꯥꯥꯝꯕ ꯃ ꯄꯪ ꯆꯥꯔꯝꯃꯦ ꯃꯥꯄꯜ ꯆꯥꯕꯁꯤꯅ ꯇꯨꯝꯕꯒꯤ ꯆꯥꯡꯁꯦ ꯌꯥꯝ ꯋꯥꯠꯂꯦꯕꯀꯣ
ꯎꯝ
ꯑꯗꯨꯗꯨꯅ ꯃꯍꯤꯗꯪ ꯊꯛꯄ ꯑꯗꯨ ꯐꯩ ꯀꯥꯟꯅꯩꯌꯦꯅꯕꯨꯗꯤ ꯑꯩ ꯈꯪꯉꯤ ꯑꯗꯣ ꯍꯧꯖꯤꯛꯅ ꯑꯃꯨꯛ ꯉꯝꯗꯦ
ꯑꯗꯣ ꯀꯩꯅꯣꯁꯤ ꯑꯩꯈꯣꯏꯒꯤ ꯕꯤꯠꯔꯨꯠꯁꯦ ꯃꯤꯠ ꯀꯨꯝꯕꯗꯁꯨ ꯌꯥꯝ ꯐꯩ ꯍꯥꯏꯅꯤ ꯆꯨꯝꯖꯠꯂꯣ
ꯃꯤꯠꯁꯨ ꯐꯩ ꯑ ꯃꯤꯠ ꯐꯕꯩ ꯆꯥꯡꯗ ꯍꯧꯖꯤꯛꯀꯤ ꯀꯩꯅꯣꯗꯨꯁꯨ ꯑꯗꯨꯝ ꯐꯩꯗꯔꯅꯦ ꯎꯝ ꯀꯩꯕ ꯒꯖꯔꯗꯨꯁꯨ
ꯑ ꯈꯡꯗꯦ
ꯐꯕꯅꯦ ꯁꯤꯒꯨꯝꯕꯁꯤ ꯑꯦ ꯑꯗꯨꯝ ꯆꯥꯕꯤꯕ ꯐꯩꯌꯦ ꯉꯝꯃꯒꯗꯤ ꯑꯗꯨ ꯑꯃ ꯆꯥ ꯄꯥꯛꯄꯤꯕ ꯆꯝꯐꯨꯠ ꯑꯃ ꯀꯣ ꯌꯥꯝꯗ꯭ꯔꯕꯗ ꯑꯌꯨꯛꯁꯤꯗ ꯆꯝꯐꯨꯠ ꯈꯤꯇꯪ ꯑꯃ ꯆꯥꯕ ꯕꯤꯗ꯭ꯔꯨꯠ ꯒꯖꯔ ꯍꯥꯏꯗꯤ ꯕꯤꯟꯁꯀꯨꯝꯕ ꯍꯣꯏ ꯕꯤꯟꯁꯀꯨꯝꯕ ꯀꯣ ꯃꯤꯛꯁ ꯇꯧꯁꯜꯂꯦ ꯗꯅ ꯑꯗꯨꯒ ꯍꯦꯛꯇ ꯐꯠꯂꯑꯣ ꯛꯃ ꯄꯨꯊꯣꯛꯑꯒ ꯆꯥꯕꯤꯕ ꯑꯗꯨ ꯂꯣꯏꯔꯒ ꯑꯩꯅ ꯍꯥꯏꯕꯗꯣ ꯑꯣꯠꯁ ꯑꯣꯠꯁꯇ ꯈꯤꯇꯪ ꯐ꯭ꯂꯦꯕꯔ ꯌꯥꯎꯕ ꯍꯥꯏꯇꯥꯔꯦꯅꯦ ꯈꯤꯇꯪ ꯑꯩꯈꯣꯏꯒꯤ ꯇꯣꯉꯥꯟ ꯇꯣꯉꯥꯟ ꯃꯤꯛꯁ ꯑꯣꯏꯕꯗꯣ ꯑꯗꯨ ꯑꯆꯝꯕ ꯅꯠꯇꯕꯗꯣ ꯑꯗꯨꯝꯕꯗ ꯀꯔꯠꯀꯨꯝꯕ ꯍꯥꯞ ꯍꯥꯞꯄꯤꯔꯒ ꯈꯤꯇꯪ ꯌꯥꯝꯗꯕꯤꯗꯅꯤꯀꯣ ꯆꯥꯡ ꯌꯥꯝꯗ ꯄꯨꯛꯂꯨꯝꯅꯕ ꯅꯠꯇꯦ ꯈꯤꯇꯪ ꯑꯃ ꯆꯥꯕ ꯑꯗꯨꯒ ꯌꯦꯔꯨꯝ ꯑꯃꯒꯨꯝꯕ ꯑꯃ ꯆꯥꯕꯤꯕ ꯑꯗꯨꯒ ꯀꯩ ꯍꯥꯏꯒꯦ ꯁꯦꯝ ꯃꯆꯦꯠ ꯑꯃꯒꯨꯝꯕ ꯆꯥꯕ ꯌꯥꯔꯦ ꯑꯌꯨꯛꯀꯤ ꯕ꯭ꯔꯦꯛꯐꯥꯁ ꯆꯥꯔꯗꯤ ꯏꯁꯥ ꯑꯗꯨꯝ ꯐꯔꯅꯤ ꯆꯥꯡ ꯅꯥꯏꯅ ꯇꯧꯔ ꯂꯣꯏꯔꯦ ꯑꯗ ꯑꯩꯅ ꯑꯃꯨꯛ ꯌꯦꯔꯨꯝ ꯆꯥꯕꯁꯦ ꯑꯦꯂꯔꯖꯤ ꯍꯦꯛꯇ ꯇꯧꯋꯦꯕ ꯍꯥꯀꯠꯆꯕ ꯍꯦꯛꯇ ꯇꯧꯋꯦꯕ ꯃꯥꯏꯗ ꯃꯥꯏꯁ ꯍꯥꯀꯠꯆꯕ ꯇꯧꯔꯛꯄꯗꯅꯦꯕ ꯂꯤꯠ ꯌꯥꯝ ꯂꯩ ꯁꯤꯁꯦ ꯑꯩꯅ
ꯈꯡꯗꯅ ꯇꯧꯔꯤꯁꯦ ꯍꯧꯖꯤꯛ ꯄꯩꯁꯝ ꯊꯥꯗꯕ ꯑꯃꯗꯤ ꯃꯊꯧ ꯇꯥꯏꯌꯦ ꯑꯩꯈꯣꯏꯒꯤ ꯎ ꯕꯖꯥꯔꯗ ꯌꯣꯂꯤꯕꯥ ꯍꯦꯟꯖꯥꯡ ꯅꯥ ꯐꯤꯖꯦꯁꯨ ꯐꯔꯕꯅꯤ ꯗꯣꯠ ꯂꯩꯔꯒ ꯆꯥꯔꯨꯔꯒ ꯃꯍꯤꯛ ꯃꯇꯥꯏ ꯆꯥꯏꯕ ꯈꯣꯠꯄꯒꯤ ꯃꯗꯨꯨꯝꯕꯒꯤ ꯑꯃꯨꯛ ꯀꯩꯅꯣ ꯑꯗꯥꯛ ꯄꯥꯝꯕꯤꯁꯤ ꯃꯅꯥ ꯃꯁꯤꯡ ꯉꯥꯛꯇ ꯑꯣꯏꯅ ꯇꯧꯕꯅꯤꯅ ꯏꯁꯥꯗ ꯐꯒꯗ꯭ꯔꯅ ꯇꯧꯔꯒ ꯍꯦꯟꯅ ꯑꯗꯨꯅ ꯍꯦꯟꯅ ꯐꯍꯟꯗꯕ ꯑꯗꯨꯅ ꯂꯥꯏꯅꯥꯁꯦ ꯃꯈꯜ ꯃꯈꯜ ꯃꯈꯜ ꯃꯈꯜ ꯃꯌꯥꯝ ꯂꯥꯛꯏꯁꯦ ꯑꯗꯨꯗꯒꯤꯁꯨ ꯌꯥꯝ ꯆꯥꯎꯕ ꯃꯔꯝꯅꯤ
ꯊꯝꯕꯁꯨ ꯌꯥꯎꯗ ꯅꯠꯇꯦꯗꯤ
ꯌꯥꯎꯗꯕ ꯅꯠꯇꯦꯗ ꯅꯠꯇ ꯭ꯔꯦꯗ ꯌꯥꯎ ꯂꯣ ꯌꯥꯎ ꯇꯧꯁꯜꯂꯛꯑꯦꯗꯅ ꯑꯗꯨꯃꯥꯏꯅ ꯑꯗꯨꯒꯃꯥꯏꯅ ꯌꯥꯎꯗꯕꯁꯤꯅ ꯆꯥꯗ ꯃꯉꯥ ꯇꯔꯥꯈꯛ ꯉꯥꯏ ꯑꯇꯩꯁꯤꯗꯤ ꯆꯥꯗ ꯃꯧꯗ꯭ꯔꯥꯗꯤꯤ ꯑꯗꯨꯒꯨꯝꯕ ꯉꯥꯛꯇ ꯑꯣꯏꯅ ꯇꯧꯋꯦ ꯍꯧꯖꯤꯛꯀꯥꯟꯁꯦ ꯃꯣꯏꯀꯔ ꯄꯥꯔ ꯑꯣꯏꯅ ꯄꯩꯁꯥ ꯐꯪꯅꯕ ꯈꯣꯠꯅꯕ ꯑꯗꯨ ꯇꯧꯕ ꯃꯇꯝꯗ
ꯎꯝ ꯑꯗꯨ ꯌꯥꯝ ꯌꯥꯝꯗꯕꯀꯣ ꯏꯁꯥꯒꯤ ꯑꯣꯏꯅꯀꯣ ꯌꯨꯝꯗ ꯈꯤꯇꯥꯡ ꯊꯥꯕ ꯑꯗꯨꯅ ꯐꯗꯣꯏ ꯃꯥꯜꯂꯦ ꯑꯩꯗꯤ ꯑꯩꯗꯤ ꯃꯊꯪ ꯍꯟꯇꯛꯀꯤ ꯁꯤꯖꯟꯗꯣ ꯍꯟꯗꯛꯀꯤ ꯋꯤꯟꯇꯔ ꯁꯤꯖꯟ ꯂꯥꯛꯄꯗꯣ ꯑꯗꯨꯗꯗ ꯎꯝ ꯕꯤꯠꯔꯨꯠ ꯊꯥꯁꯦ ꯍꯥꯏꯔꯤꯅꯦ ꯑꯩꯈꯣꯏ ꯕꯥꯗ ꯎ ꯀꯩꯅꯣ ꯕꯤꯠꯔꯨꯠꯁꯦ ꯎ ꯃꯤꯒꯤ ꯌꯥꯝ ꯊꯥꯅꯩꯌꯦꯕ ꯍꯧꯋꯦꯕ ꯕꯤꯗꯔꯨꯠꯁꯦ ꯑꯗꯣ ꯌꯨꯝꯒꯤ ꯍꯀꯣꯏꯒꯤ ꯆꯨꯔꯤ ꯇꯛꯈꯠꯄꯗꯣ ꯌꯦꯟꯖꯥꯡ ꯊꯥꯈꯤꯕꯒꯤ ꯆꯨꯔꯤ ꯅꯥꯀꯟ ꯅꯥꯀꯟ ꯇꯛꯈꯠꯄꯗꯣ ꯄꯨꯔꯥ ꯐꯜ ꯊꯥ ꯊꯥꯖꯤꯟꯕ ꯅꯠꯇꯕ ꯅꯥꯀꯟ ꯅꯥꯀꯟꯗꯣ ꯊꯥꯕ ꯒꯖꯔ ꯕꯤꯠꯔꯨꯠ ꯊꯥꯁꯦꯅ ꯑꯩꯈꯣꯏ ꯕꯥꯗ ꯍꯥꯏꯍꯣꯏ ꯊꯥꯁꯦꯌꯦ ꯑꯗꯨꯝ ꯍꯧꯋꯦꯕ ꯑꯩꯈꯣꯏꯒꯤ ꯃꯅꯤꯡꯗ ꯑꯩꯈꯣꯏꯒꯤ ꯍꯤꯡꯒꯣꯜ ꯃꯆꯥ ꯑꯃ ꯂꯩ ꯍꯥꯏꯇꯥꯔꯦꯅꯦ ꯑꯗꯨꯗ ꯑꯗꯨꯝ ꯍꯧꯋꯦꯕꯀꯣ ꯊꯥꯕꯁꯦ
ꯑꯗꯣ ꯐꯔꯁꯦ ꯑꯩꯅ ꯑꯝꯇ ꯑꯩꯈꯣꯏ ꯇꯩꯃꯝꯇ ꯀꯧꯔꯑꯦ ꯑꯗꯣ ꯑꯨꯛꯇꯪ ꯑꯨꯇꯪ ꯂꯥꯛꯑ ꯆꯠꯂꯨꯈꯤꯒꯦ ꯑꯗꯨꯒ ꯑꯃꯨꯛ ꯇꯧꯔꯛꯀꯦ